ꯇꯥꯔꯦ
ꯑꯁ ꯈꯤꯡ ꯈꯡ ꯂꯥꯎꯕꯤꯗ
ꯑꯁ ꯈꯈꯤꯤꯡ ꯈꯤ ꯂꯥꯎꯑꯣ ꯅꯤꯟ ꯔꯣ ꯌꯥꯝꯅ ꯖ ꯑ
ꯗꯦ
ꯕ ꯑꯗꯨꯝ ꯇꯞꯄ꯭ꯔꯣ ꯃꯈꯣꯟ ꯏꯀꯣ ꯂꯥꯛꯄ꯭ꯔꯣꯕꯥ ꯑꯣ ꯃꯣꯏ ꯑꯍꯥꯟꯕꯩ ꯇꯧꯕꯩ ꯅꯦꯛꯦꯛ ꯌꯥꯗꯕꯩ ꯇꯞꯄꯩ ꯑꯣꯏꯔꯝꯅꯤ
ꯍ ꯑꯗꯨꯝ ꯑꯗꯨꯝ ꯅꯨꯡꯉ ꯀꯩ ꯃꯀꯦꯜ ꯇꯧꯔꯕ
ꯍꯣꯏ ꯁꯦꯕꯣꯠ ꯏꯔꯣꯜꯂꯦ ꯂꯝꯈꯥꯏꯒꯤ ꯀꯥꯡꯕꯨ ꯃꯈꯩꯗꯨꯁꯨ ꯍꯧꯖꯤꯛ ꯋꯥꯗ ꯑꯩ ꯑꯁ ꯑꯩꯉꯣꯟꯗ ꯃꯦꯁꯦꯁ ꯊꯥꯔꯛꯄꯗ ꯉꯥꯏꯔꯤ ꯀꯩꯗꯅꯣꯒ ꯍꯥꯏꯔꯒ ꯀꯩꯗꯧꯔꯤ ꯍꯥꯏꯕ ꯑꯩꯅ ꯅꯪꯒ ꯑꯣꯏ ꯁꯦꯅꯔꯦ ꯍꯥꯏꯕ
ꯑꯥ
ꯑꯩꯁꯨ ꯍꯥꯏꯒꯦ ꯇꯧꯔꯝꯕꯅꯤ ꯀꯅꯣ ꯂꯝꯈꯥꯏ ꯀꯥꯡꯒꯨ ꯍꯥꯏꯔꯦ ꯑꯅꯤꯗꯣ
ꯎ ꯑꯣ ꯑꯩ ꯍꯦꯛꯇ ꯋꯥꯔꯤ ꯁꯥꯟꯅꯔꯝꯕꯅꯦ ꯂꯣꯏꯈꯔꯦ
ꯑꯣ ꯑꯩ ꯅꯪ ꯑꯦꯗꯚꯥꯟꯁꯅꯤꯅꯦ ꯅꯩꯅꯕꯒ ꯐꯨꯒꯠꯂꯤꯅꯤꯅꯦ ꯍꯥ ꯑꯩꯈꯣꯏ ꯃꯥ ꯍꯥꯏꯔ ꯆꯨꯝꯃꯤꯅꯦ ꯅꯪ ꯀꯔꯤ
ꯅꯪꯅ ꯃꯁꯤꯡ ꯌꯥꯝ ꯍꯦꯜꯂꯝꯒꯅꯤ
ꯅꯪ ꯑꯩ ꯌ ꯃꯥꯟꯅꯔꯝꯃꯅꯤ ꯀꯩꯅꯣ ꯅꯪ ꯍꯧꯖꯤꯛ ꯀꯌꯥ ꯁꯨꯔꯔꯕ
ꯇꯔꯨꯛ ꯁꯨꯈꯨꯔꯦ ꯇꯔꯨꯛ ꯈꯛꯇ ꯁꯨꯔꯤ
ꯑꯣ ꯑꯩꯁꯨ ꯁꯤ ꯅꯅꯤꯡꯁꯤꯒ ꯇꯔꯨꯛ ꯁꯨꯗꯣꯏꯦ ꯑꯩꯒꯤ ꯑꯁꯦꯡꯕ ꯇꯔꯦꯠꯇꯤ ꯁꯨꯗꯣꯅꯦꯕ ꯅꯍꯥꯟ ꯑꯃ ꯅꯪꯒ ꯋꯥꯔꯤꯁꯅ ꯍꯥꯏꯔꯒ ꯌꯥꯒꯤꯗꯕꯗꯣ
ꯑꯥ
ꯑꯗꯨꯏꯗꯨ ꯌꯥꯎꯈꯤꯗꯕ ꯑꯗꯨꯒꯤ ꯑꯩꯅ ꯀꯣꯟ ꯈꯛꯀꯤ ꯑꯣꯏꯖꯥꯠꯂ ꯈꯪꯗꯦꯅꯦ ꯈꯣꯡꯗꯦ ꯑꯗꯨ ꯑꯩꯁꯨ ꯅꯦꯠꯀꯨꯝꯕ ꯍꯥꯏꯗꯤ ꯃꯁꯤꯡ ꯁꯨꯔꯒ ꯁꯨꯔꯦ ꯍꯥꯏꯕꯒ ꯆꯞ ꯆꯥꯅ ꯀꯛꯈꯤꯕꯒꯤꯒꯨꯝꯕ ꯑꯣꯏꯔ ꯑꯗꯨꯏ ꯑꯣꯏꯔꯤꯔꯥ ꯈꯪꯗꯦ ꯑꯗꯨꯝ ꯀꯩꯝ ꯂꯥꯛꯇꯕꯤꯗ ꯎꯝ ꯑꯌꯥꯝꯃꯦ ꯁꯨꯃꯥꯏꯅ ꯇꯧ ꯇꯧꯔꯤ ꯃꯤꯗꯣ ꯑꯥ ꯑꯗꯨ ꯑꯗꯨꯅ ꯃꯥ ꯀꯟꯕ ꯑꯣ ꯑꯩ ꯍꯧꯖꯤꯛ ꯍꯧꯖꯤꯛ ꯁꯤꯗꯤ ꯍꯥꯏꯔꯣꯑꯣ ꯑꯩꯅ ꯀꯛꯇꯣꯏꯕ ꯅ ꯑꯗꯨ ꯅꯪ ꯀꯧꯇꯔꯣ
ꯅꯪꯅ ꯇꯧꯔꯛꯑꯕꯅꯤ ꯅꯪ ꯀꯛ ꯇꯥꯔꯦ
ꯑꯣ
ꯑꯗꯨ ꯑꯗꯨꯝꯕꯗ ꯑꯣꯏꯔꯝꯗꯧ ꯃꯥ ꯁꯨꯝ
ꯎꯝ ꯕꯤꯁ ꯍꯔꯁꯤꯅ ꯃꯥꯏ ꯃꯁꯤꯡꯗ ꯌꯥꯝꯃꯒ ꯄꯩꯁꯥ ꯐꯪꯈꯤꯗꯕꯩ ꯃꯥꯏ ꯆꯧ ꯂꯥꯛ ꯎ ꯑꯗꯨꯗꯤ ꯑꯩꯅ ꯐꯣꯟ ꯇꯧꯕꯗ ꯑꯁ ꯀꯥ ꯍꯥꯏꯒꯦ
ꯑꯣ ꯅꯗꯪ ꯉꯁꯤ ꯇꯧꯈꯤꯕ꯭ꯔꯣ
ꯦ ꯑꯩꯅ ꯉꯁꯥꯏ ꯅꯪꯉꯣꯟꯗ ꯀꯣꯜ ꯇꯧꯋꯤꯗꯅ ꯃꯥꯟꯅꯣꯏꯗ ꯂꯥꯛ ꯑꯗꯨꯝ ꯂꯩꯔꯝ ꯄꯟꯗ꯭ꯔ
ꯎꯝ
ꯑꯗꯨ ꯋꯥꯗ
ꯍ
ꯃꯥꯅ ꯍꯥꯏꯔꯛꯏ ꯂꯤꯁꯤꯡ ꯑꯃ ꯀꯔꯤ ꯂꯤꯁꯤꯡ ꯑꯃ ꯈꯔ ꯍꯦꯟꯅ ꯂꯩꯅꯤ ꯈꯟꯕ ꯑꯥ ꯍꯨꯏ ꯋꯥꯅ ꯋꯥꯔꯤꯗꯨ ꯁꯥꯟꯅꯥꯖꯔꯒ ꯂꯥꯛꯇ꯭ꯔꯗꯤ ꯍꯥꯏꯇꯥꯕ ꯃꯥꯁꯨ
ꯎꯝ
ꯍꯥꯏꯗꯤ ꯁꯤ ꯂꯧꯔꯤꯁꯦ ꯃꯇꯝ ꯂꯧꯔꯤꯅꯦ ꯍꯥꯏꯕ ꯑꯗꯨꯅꯤ ꯂꯦꯕꯔꯁꯨ ꯆꯪꯗ꯭ꯔꯣ ꯋꯥꯅ ꯃꯤ ꯂꯦꯕꯔꯗꯨ ꯊꯥꯗꯖꯔꯒ ꯍꯥꯏꯗꯤ ꯕꯤꯠꯇꯨꯒꯤ ꯋꯥꯅꯦꯕ ꯕꯁ
ꯃꯥꯅꯤ ꯃꯥꯅꯤ
ꯑꯗꯨ ꯌꯥꯔꯛꯇ꯭ꯔꯀꯥꯟꯗꯗꯤ ꯁꯥꯎꯅꯤꯡ ꯇꯥꯕ ꯕꯤꯠꯇꯨ ꯂꯩꯇꯦꯗꯅ ꯍꯜꯂꯤꯗꯅ
ꯃꯥꯏ ꯃꯃꯥꯟꯅꯕꯩꯁꯤꯅ ꯌꯥꯈꯔꯦ ꯃꯤ ꯇꯔꯥ ꯇꯧꯔꯒ ꯂꯨꯄꯥ ꯆꯥꯝꯃꯒ ꯌꯥꯡꯈꯩ ꯍꯨꯝꯐꯨꯔ ꯀꯩꯅꯣ ꯐꯪꯉꯦꯗꯅ
ꯑꯗꯨꯅꯤꯅ ꯑꯗꯨ ꯍꯧꯖꯤꯛꯀꯥꯟ ꯄꯩꯁꯥ ꯑꯗꯨꯃꯥꯏꯅ ꯆꯪꯅꯩ ꯆꯪꯏ ꯆꯪꯗꯦ ꯌꯥꯝ ꯇꯧꯅꯩꯌꯦꯗ ꯑꯩꯈꯣꯏ ꯏꯃꯥꯟꯅꯕ ꯑꯃ ꯀꯩꯅꯣ ꯑꯉꯨ ꯑꯣꯏ ꯃꯣꯏ ꯀ꯭ꯂꯥꯁꯃꯦꯠ ꯎꯔꯥꯎꯕꯨꯝ ꯄꯔꯦꯡꯗꯒꯤ ꯑꯃ ꯂꯩꯌꯦꯕ ꯃꯥꯅ ꯑꯃ ꯀꯩꯅꯣꯒꯤ ꯑꯩꯈꯣꯏ ꯏꯃꯥꯟꯅꯕ ꯑꯃ ꯀꯩꯅꯣ ꯃꯥꯏ ꯑꯦꯀꯥꯎꯟ ꯄꯥꯏꯔꯝꯃꯦ ꯍꯥꯏꯕꯗꯣ ꯑꯩꯈꯣꯏ ꯏꯃꯥꯟꯅꯕ ꯑꯃꯅ
ꯑꯥ
ꯑꯗꯨꯏꯗꯨꯗ ꯍꯥꯏꯔꯛꯏ ꯀꯩꯅꯣ ꯃꯥꯥꯏ ꯍꯧꯖꯤꯛꯀꯥꯟꯗꯤ ꯅ ꯊꯂꯣꯏꯗꯨꯝ ꯃꯤꯗꯨ ꯌꯥꯝꯗ꯭ꯔꯤꯕꯅꯤꯅꯀꯣ ꯀꯩꯝ ꯇꯧꯔꯝꯗꯦ ꯍꯥꯏꯌꯦꯕ ꯍꯥꯏꯗꯤ ꯌꯥꯏ ꯌꯥꯗꯦ ꯇꯧꯔꯝꯗꯦ ꯍꯥꯏꯌꯦꯕ ꯍꯧꯛꯖꯤꯛꯁꯤꯅ ꯑꯃꯨꯛꯅꯦ ꯀꯩꯅꯣ ꯑꯗꯨꯃꯥꯏꯅ ꯇꯧꯋꯤ ꯈꯣꯠꯂꯤꯗ ꯍꯥꯏꯌꯦ ꯌꯥꯝꯅ ꯄꯩꯁꯥ ꯆꯪꯅꯩ ꯈꯪꯉꯗꯤ ꯑꯗꯨꯒꯤ ꯀꯝꯄ꯭ꯂꯦꯟ ꯌꯥꯝ ꯂꯥꯛꯑꯦ ꯍꯥꯏꯕ ꯃꯥꯅꯁꯨ ꯅꯍꯥꯟꯅ ꯑꯩꯉꯣꯟꯗ ꯍꯥꯏꯔꯝꯃꯤ ꯎꯝ ꯀꯣꯜ ꯀꯣꯜ ꯑꯩꯈꯣꯏ ꯁꯨꯝ ꯁꯦꯡꯕ ꯂꯩꯇ꯭ꯔꯣ ꯑꯥ ꯑꯗꯨꯝꯕꯅ ꯑꯩ ꯁ ꯑꯗꯨ ꯌꯦꯡꯉ ꯄꯤꯔꯝꯃꯅꯤ ꯀꯩꯅꯣ ꯁꯦꯡꯗꯕ ꯍꯥꯏꯗꯤ ꯇ ꯁꯦꯡꯗꯔꯤꯁꯦ ꯑꯁ ꯑꯩꯗꯤ ꯑꯃꯗꯨ ꯌꯥꯔꯝꯗꯣ ꯃꯥꯟꯗ꯭ꯔꯦ ꯑꯩ ꯅꯍꯥꯟ ꯑꯃ ꯊꯣꯏ ꯀꯩꯅꯣꯒ ꯀꯅꯥ ꯑꯩ ꯅꯍꯥꯟ ꯀꯩꯅꯣ ꯑꯩꯈꯣꯏ ꯁꯤꯗ ꯑꯩꯈꯣꯏ ꯃꯁꯦꯟ ꯇꯧꯋꯤ ꯍꯥꯏꯕꯗꯣ ꯑꯩ ꯃꯄꯥꯟꯗ ꯀꯣꯏꯁꯦꯟ ꯆꯦꯜꯂꯦ ꯍꯥꯏꯕꯗꯣ ꯑꯗꯨꯃꯗꯨꯗꯤ ꯑꯩ ꯇꯁꯦꯡꯅ ꯌꯥ ꯃ ꯍ ꯇꯣ ꯐꯠꯇꯦ ꯍꯥꯏꯕ ꯀꯩꯁꯨ ꯁꯥꯎꯟꯁꯨ ꯄꯪꯅꯤꯡꯅ ꯏꯀꯣꯁꯨ ꯈꯨꯆꯠ ꯑꯃ ꯑꯗꯨꯃꯗꯤ ꯑꯗꯨꯝ ꯏꯁꯥꯅ ꯈꯪꯉꯦ
ꯐꯣꯟꯅꯤꯁꯨ ꯂꯩ ꯂꯩꯕꯅꯤ
ꯀꯩꯅꯣ ꯐꯣꯟꯗꯁꯨ ꯂꯩꯕꯅꯤꯅꯦ
ꯍꯣꯏ ꯅꯤꯟꯕꯩ ꯁꯁꯦ ꯍꯣꯏ ꯌꯥꯝ ꯅꯤꯍꯟꯗꯕ ꯐꯣꯟꯗꯨꯒꯤ ꯍꯥꯏꯇꯥꯔꯦ ꯑꯁ ꯑꯩ ꯐꯣꯟꯁꯤꯗꯤ ꯑꯝꯇ ꯌꯥꯗ꯭ꯔꯦ ꯑꯩ ꯐꯣꯟꯁꯤꯗꯤ ꯀꯥꯏ ꯍꯦꯡꯉ ꯈꯨꯆꯠ ꯑꯃ
ꯑꯩꯈꯣꯏ ꯑꯩꯈꯣꯏꯁꯤꯁꯨ ꯈ
ꯑꯩꯈꯣꯏꯁꯤꯁꯨ ꯈꯔ ꯇꯧꯋꯦꯕꯕ ꯈꯤꯇꯪ ꯐꯥꯖꯤꯟꯕ ꯃꯑꯣꯡꯗ ꯍꯥꯏꯇꯥꯔꯦ ꯑꯗ ꯅꯪꯒꯤꯗꯤ ꯋꯥꯔꯤ ꯅꯥꯒꯥ ꯑꯌꯥꯝꯕ ꯇꯞꯄꯦ ꯁ ꯆꯂꯦ ꯍꯥꯏꯕꯤꯔꯣ ꯅꯠꯇꯦ ꯅꯠꯇꯦ ꯅꯤꯟꯗꯦ ꯍꯥꯏꯕ ꯂꯩꯌꯥ ꯁꯦꯡꯅ ꯁꯦꯡꯅ ꯄꯣꯠꯇꯨ ꯇꯧꯋꯦ ꯍꯥꯏꯕ
ꯍꯣꯏꯅꯦ ꯑꯩ ꯐꯣꯟꯒꯤ ꯈꯤꯇꯪꯁꯨ ꯂꯩꯕꯅꯦ
ꯅꯪ ꯃꯣꯏ ꯊꯥꯛ ꯀꯥꯟꯗ ꯂꯩꯔꯝꯗꯥꯏ ꯍꯥꯏꯇꯥꯔꯦ ꯎ ꯌꯦꯡꯕꯗꯣ
ꯍꯝ
ꯀꯩꯅꯣ ꯇꯧꯁꯨ ꯌꯥꯏ ꯅꯪ ꯏꯌꯥꯔꯄꯤꯁ ꯂꯩꯔ ꯏꯌꯥꯔꯄꯤꯁ ꯂ ꯆꯤꯂ ꯌꯥꯗ꯭ꯔꯣ ꯑꯗꯨꯗꯤ ꯌꯥꯝ ꯁꯦꯝꯦꯡꯕꯅꯤ ꯈꯔ ꯑꯣ ꯍꯧꯖꯤꯛ ꯅꯠꯇꯕ ꯍꯌꯦꯡ ꯁꯅꯔꯁꯨꯀꯣꯅ ꯍꯥꯏꯐꯠ ꯁꯤꯖꯤꯟꯕ ꯑꯣ ꯑꯣ ꯑꯣ ꯑꯗꯨꯗꯤ ꯇꯥꯕꯨ ꯇꯥ ꯇꯥꯔꯗꯤ ꯑꯩꯈꯣꯏ ꯁꯨꯝ
ꯇꯥꯍꯟꯗꯕꯤ ꯇꯧꯕꯅꯦꯕꯅ ꯑꯝ ꯎ ꯍꯕ꯭ꯁꯁꯨꯝ
ꯌꯥꯝꯅꯥ ꯇ ꯑꯣ ꯑꯣ ꯑꯣ ꯍꯣꯏꯅꯦ ꯑꯁꯕ ꯀꯛꯎꯒꯦ ꯏ ꯀꯥꯏꯕ ꯏꯁꯃꯥ ꯑꯩꯉꯣꯟꯗ ꯍꯥꯏꯗꯣ ꯅꯪꯅ ꯃꯗꯥꯎ ꯏꯌꯥ ꯌꯥꯒꯔ꯭ꯦ ꯅꯥ
ꯑꯗꯨꯅꯤ ꯂꯩ ꯍꯥꯏꯔꯤ
ꯑꯩꯅ ꯀꯩꯅꯣꯗ ꯍꯥꯏ ꯂꯩꯛꯑꯦꯗ ꯇꯈꯥꯏꯗ ꯍꯥꯏꯂꯛꯑꯦꯗ ꯑꯣ ꯑꯩ ꯑꯩ ꯑꯣꯏꯅ ꯇꯧꯁꯤ ꯋꯥꯔꯤ ꯍꯁꯤꯗ ꯍꯥꯏꯅꯦ ꯅꯠꯇꯦ ꯃꯥꯅ ꯍꯥꯏꯔꯨꯔꯕ ꯀꯩꯅꯣꯅ ꯇꯥꯃꯣꯅ ꯍꯣꯏ ꯍꯣꯏ ꯎꯝ ꯂꯝꯈꯥꯏ ꯀꯥꯡꯕꯨ ꯅꯥꯏꯅ ꯋꯥꯔꯤ ꯑꯃꯨꯛ ꯁꯥꯟꯅꯗꯦ ꯑꯥꯏꯅꯃꯣꯛ ꯍꯥ
ꯅꯩꯗꯨ
ꯀꯩꯗꯧꯕꯥ
ꯈꯣꯟꯗꯨ ꯈꯔ ꯁꯦꯡꯉꯦ ꯉꯁꯥꯏ ꯍꯥꯏꯗ‌ꯦ
ꯑꯣ ꯀꯩꯅꯣꯅꯅꯦ ꯑꯥ ꯂꯝꯈꯥꯏ ꯀꯥꯡꯕꯨꯗꯣ ꯃꯌꯥꯝꯕꯗꯨꯅ ꯃꯌꯥꯝ ꯑꯗꯨꯏꯗꯨꯗꯤ ꯌꯥꯏꯌꯦ ꯃꯆꯜꯗꯨꯒꯤꯅ ꯔꯤꯁꯤꯞ ꯉꯥꯛꯇ ꯌꯥꯏꯌꯦ ꯃꯥꯅ ꯗꯥꯏꯔꯦꯛ ꯀꯣꯜ ꯇꯧꯕꯗꯤ ꯌꯥꯗꯦ ꯍꯥꯏꯕ ꯑꯗꯨꯗꯤꯗꯨ ꯀꯩꯅꯣ ꯅꯦꯋꯥꯥꯛ ꯌꯥꯗꯕꯩꯟ ꯅꯦꯕ ꯑꯩꯁꯨ ꯑꯍꯥꯟꯕ ꯇꯧꯋꯦꯕ ꯑꯩ ꯅꯦꯠꯋꯥꯛ ꯌꯥꯗ ꯀꯥꯟꯗꯥ ꯀꯩꯅꯣ ꯋꯥꯔꯅꯤꯡ ꯍꯥꯏꯔ ꯊꯥꯔꯛꯑꯦꯕ ꯑꯩꯗꯁꯨ ꯑꯗꯨ ꯌꯥꯗꯕꯩꯅꯦꯕ ꯅꯪ ꯍꯧꯖꯤꯛ
ꯍꯣꯏ ꯃꯥꯏ ꯄꯩꯁꯥ ꯅ‌ꯦꯠ ꯍꯞꯇ‌ꯦꯅ
ꯑꯥ ꯈꯣꯡꯒꯤꯅꯦ ꯀꯩꯅꯣ ꯇꯧꯋꯦꯕ ꯀꯣ ꯅꯪ ꯍꯧꯖꯤꯛ ꯑꯩꯅ ꯆꯖꯥ ꯇꯣꯛꯄꯩ ꯑꯩꯅ ꯆꯖꯥ ꯑꯩ ꯂꯝ ꯇꯩꯔꯤꯒꯦ ꯆꯀꯥ ꯅꯪ ꯀꯩꯅꯣ ꯇꯧꯔꯒ ꯇꯧꯔꯣ ꯍꯥꯏꯕꯩ ꯃꯔꯛꯇꯨꯗ ꯑꯃꯨꯛ ꯅꯪ ꯀꯩꯅꯣ ꯀꯧꯋꯏ ꯁꯤꯅꯏ ꯂꯝꯈꯥꯏ ꯀꯥꯡꯉꯨ ꯋꯥꯔꯤ ꯁꯤꯅꯥꯏꯑ‌ꯦꯕ ꯍꯣꯏ ꯍꯣꯏ ꯑꯁ ꯌꯥꯝ ꯃꯇꯝ ꯍꯩꯕꯩ ꯋꯥꯅꯤꯅꯦ ꯁꯤꯟꯕ ꯑꯣ ꯑꯗꯨꯗꯤ ꯅꯪ ꯂꯣꯏꯕꯒ ꯑꯣꯏꯔꯝꯅꯤ ꯅꯥꯃꯨꯛ ꯑꯩꯉꯣꯟꯗ ꯇꯦꯛꯁ ꯊꯔꯛꯏꯗꯣ
ꯍꯣꯏ ꯃꯥꯅꯤ ꯃꯥꯅꯤ
ꯀꯩꯗꯧꯔꯤꯒ ꯍꯥꯏꯔꯒ ꯑꯩꯅ ꯅꯪꯒ ꯋꯥꯔꯤ ꯁꯥꯟꯅꯥꯗꯧꯔꯤ ꯍꯥꯏꯈꯝꯒꯤꯕꯅꯦꯕ
ꯑꯥ ꯑꯩꯅ ꯃꯕꯨꯡꯗꯨꯁꯨ ꯉꯁꯥꯏ ꯁꯥꯟꯅꯈ꯭ꯔꯦ ꯑꯗꯨ ꯍꯣꯔꯦꯟ ꯍꯣꯔꯦꯟ ꯅꯨꯃꯤꯗꯥꯡ ꯋꯥꯏꯔꯝ ꯑꯃꯒ ꯁꯥꯟꯅꯁꯤ ꯅꯨꯃꯤꯗꯥꯡꯗ ꯑꯃꯒ ꯁꯥꯟꯅꯁꯤ ꯍꯥꯏꯈꯤꯕꯅꯤ
ꯃꯥꯅꯗꯤ ꯇꯧꯔꯛꯇ꯭ꯔꯣ ꯎꯝ ꯎꯝ ꯑꯩꯗꯤ ꯃꯤ ꯃꯁꯤꯡ ꯃꯈꯩꯗꯨ ꯀꯅꯥꯅ ꯀꯌꯥ ꯁꯨꯈ꯭ꯔꯕꯅꯣ ꯀꯅꯥꯅ ꯀꯔꯤꯗꯩꯅꯣ ꯀꯥꯎꯈ꯭ꯔꯦ ꯈꯪꯗꯦ ꯑꯗꯨ ꯀꯥꯏꯗ ꯍꯤꯁꯇ꯭ꯔꯤ ꯌꯦꯡꯗꯣꯏꯅꯣ
ꯅꯪ ꯅꯍꯥꯟ ꯂꯣꯏꯔ ꯐꯣꯜ ꯂꯣꯏꯔꯀꯥꯟꯗ ꯄꯤꯗ꯭ꯔꯣ ꯃꯊꯛꯇ ꯅꯪ ꯃꯤꯂꯥꯏ ꯈꯟꯗ꯭ꯔꯣ ꯃꯁꯤꯡ ꯈꯟꯗ꯭ꯔꯣ ꯅꯪꯅ ꯑꯗꯨꯏꯗꯤ ꯑꯗꯨ
ꯑꯥ ꯑꯥ ꯎꯝ ꯏꯕꯨꯗꯤ ꯏꯕ ꯑꯗꯨꯏꯁꯨ ꯑꯗꯨꯏ ꯃꯌꯥꯝꯅ ꯆꯤꯟꯗ ꯆꯤꯟꯗ ꯇꯧꯔꯀꯥꯟꯗ ꯑꯗꯨꯒꯤ ꯑꯩꯅ ꯇꯧꯕ ꯈꯛꯇꯅꯦ ꯑꯗꯨꯗ ꯌꯥꯎꯔꯤꯗꯨꯗꯤ ꯑ
ꯅꯪ ꯀꯌꯥ ꯇꯧꯔꯝꯃ ꯁꯨꯃꯥꯏꯅꯥ ꯈꯥꯛꯇ ꯈꯜꯂꯣꯕꯥ
ꯑꯅꯤ ꯁꯕꯗꯣ ꯌꯥꯔꯣꯏꯕ ꯕ ꯍꯣꯏ ꯊꯥꯖꯤꯟꯈꯤꯗꯕꯅꯤꯅ ꯑꯟ__ ꯗꯤ ꯌꯥꯅꯦ ꯑꯥ ꯑꯥ ꯑꯗꯨꯏꯗꯤ ꯍꯜꯂꯗꯤ ꯈꯪꯗꯦ ꯑꯩ ꯀꯥꯎꯈ꯭ꯔꯦ ꯑꯁ ꯍꯣꯏ ꯌꯥꯗꯕꯗꯣ ꯊꯥꯔꯒ ꯁꯤꯒ ꯃꯔꯤ ꯁꯨꯗꯣꯏꯔꯥ ꯑꯍꯨꯝ ꯁꯨꯗꯣꯏꯔꯥ ꯈꯪꯗꯦ ꯀꯥꯎꯔꯦ ꯑꯩ ꯆꯦꯡꯈꯠꯇ꯭ꯔꯗꯤ ꯑꯗꯨ ꯑꯗꯨꯒ ꯌꯥꯔꯝꯃꯗꯤ ꯑꯩ ꯃꯤ ꯇꯔꯦꯠꯁꯦ ꯁꯨꯔꯗ
ꯎꯝ
ꯑꯩ ꯑꯗꯨꯗ ꯀꯩꯅꯣꯅ ꯇꯥꯃꯣꯅ ꯍꯥꯏꯔꯤꯅꯦ ꯑꯗꯨꯏ ꯅꯪ ꯍꯟꯗꯛꯀꯤꯁꯤꯗ ꯃꯤ ꯈꯌꯥꯝ ꯇꯧꯍꯧꯔꯣ ꯑꯗꯨꯒ ꯍꯌꯦꯡ ꯍꯥꯏꯗꯤ ꯃꯣꯏꯅꯗꯗꯤ ꯁꯨꯃꯥꯏꯅ ꯇꯧꯕ ꯑꯣꯏꯔꯝꯅꯦꯕ ꯐ꯭ꯔꯥꯏꯗꯦ ꯒꯨꯝꯕ ꯁꯦꯇꯔꯗꯦ ꯁꯟꯗꯦꯒꯨꯝꯕꯁꯤ ꯐꯗꯅ ꯃꯤꯗꯨ ꯂꯧꯈꯠꯂꯅꯤ ꯑꯦꯀꯣꯠꯨ ꯆꯦꯛ ꯇꯧꯔꯅꯤ ꯑꯗꯨꯒ ꯄꯩꯁꯥ ꯁꯦꯡꯁꯟꯒꯨꯝꯕꯗꯨꯅ ꯑꯃꯨꯛ ꯍꯥꯏꯗꯤ ꯃꯟꯗꯦ ꯑꯣꯐꯤꯁ ꯑꯣꯐꯤꯁ ꯑꯋꯥꯔ ꯃꯇꯝꯁꯦ ꯁꯤꯗꯒꯨꯝꯕ ꯍꯥꯄꯛꯄ ꯑꯣꯏꯔꯝꯅꯦꯕ ꯅꯨꯃꯤꯠꯇꯨꯗ ꯀꯣ ꯍꯥꯞꯄꯝꯃꯣꯏꯕ ꯍꯥꯕꯕ ꯎꯝ ꯍꯣꯏ ꯊꯝꯃꯦ ꯊꯝꯃꯦ
ꯍꯣꯏ ꯊꯝꯃꯦ ꯊꯝꯃꯦ